ꯇꯥꯕꯔꫭ
ꯎꯝ ꯇꯥꯏ ꯑꯦ
ꯃꯇꯝ ꯇꯥꯈ꯭ꯔꯕ ꯃꯥꯜꯂꯤ ꯏꯕꯥꯟꯅꯤ ꯒꯤꯁꯦ
ꯍꯣꯏ ꯑꯗꫭ ꯒꯌꯥꯟ ꯇꯥꯗ꯭ꯔꯦ ꯍꯦꯛꯇꯧꯅꯕꯅ ꯍꯥꯏꯅ ꯎ ꯃꯣꯔꯣꯛꯁꯤꯡꯁꯨ ꯂꯩꯗꯤ ꯂꯩꯌꯦꯕ ꯍꯧꯖꯤꯛ ꯐꯥꯎꯒꯤꯗꯤꯀꫭ
ꯑꫭ
ꯃꯤꯌꯥꯝꯗꯣ ꯉꯥꯔꯤꯁꯨ ꯑꯩꯒꯤꯗꯤ ꯆꯥꯕ ꯍꯧꯗꯤ ꯍꯧꯗ꯭ꯔꯦꯕ
ꯑꯥ
ꯑꯗꯨ ꯂꫭꯏꯕꯀꯥꯟꯗ ꯃꫭꯏꯗꫭ ꯊꯥꯕꯤꯔꯣꯑꯣ ꯍꯥꯏꯔꯣ ꯍꯥꯏꯔꯒꯦ ꯇꯧꯕ
ꯎꯝ ꯑ ꯈꯗ꯭ꯔꯦ ꯍꯣꯏꯁꯦ ꯆꯥꯛ ꯁꯨ ꯆꯅꯤꯡꯗꯦ ꯀꯔꯤꯅꫭ ꯇꯧꯁꯤꯔ ꯈꯪꯗꯦ
ꯎꯝ
ꯅꯧꯋꯔ ꯂꯩꯔꯤ ꯎꯝ ꯎꯝ ꯎꯝ ꯉꯁꯤꯗꯤ ꯑꯗꯨꯝ ꯇꯨꯝꯔ ꯂꯩꯒꯦꯔꯣ
ꯊꯒ ꯃ ꯃꯥꯂꯦ
ꯄꫭꯊꯍꯧꯔꫭ
ꯃꯖꯅ ꯐꯠꯇꯧ ꯃꯥꯗꯦꯖ
ꯎꯝ
ꯑ ꯂꯩꯔꫭ ꯌꯥꯔꯗꯤ
ꯕꯤ ꯑꯥꯔ ꯃꯣꯜꯒ ꯂꯩꯔꯝꯃꯗꯤ ꯐꯥꯗꯣꯏꯅꯤꯀꯣ ꯅꯣꯏꯒꯤꯗꯃꯛ
ꯑ ꯕꯤꯁꯥꯜ ꯉꯔꯥꯡꯁꯨ ꯆꯠ ꯑ ꯉꯔꯥꯡ ꯆꯠꯂꯤ ꯑ
ꯑꯣ ꯆꯠꯂꯕ꯭ꯔꯥ
ꯍꯣꯏ
ꯃꯣꯜꯒꯨꯝꯕꯗ
ꯃꫭꯜ ꯅꯇꯦ ꯕꯤꯁꯥꯜ
ꯑ ꯑꯣ ꯑꯣ ꯑꯣ ꯌꯥꯝ ꯐꯩꯅ ꯑꯗꯨꯗꯤ
ꯑꯣ ꯅꯪ ꯃꯤꯡ ꯑꯃ ꯑꯗꯨꯝ ꯍꯥꯏꯕ ꯃꯐꯝꯗꯨꯒ ꯆꯠꯄ ꯂꯝꯕꯤꯗꯩꯅ ꯂꯩꯕ
ꯎꯝ ꯑꯣ ꯑꯗꯨꯒꯤꯂꯝꯕꯤꯗꯨꯗꯤ ꯑꯩꯈꯣꯏꯁꯨ ꯆꯠꯈ꯭ꯔꯦ ꯅꯍꯥꯟ
ꯑꯣ ꯑꯣꯏꯕ꯭ꯔ
ꯍꯥꯥ
ꯑꯣꯏꯕ꯭ꯔ
ꯎꯝ
ꯑꯗꯨꯏꯗꫭ ꯑꯧꯈꫭꯏ ꯊꯣꯛꯄ꯭ꯔ ꯑꯃ ꯂꯩꯔꯛꯑ ꯍꯥꯏꯕꯗꫭ ꯑꫭꯏꯗꫭꯏꯔ
ꯎ ꯑꯩꯒꯤ ꯃꯔꯨꯞ ꯅꯨꯄꯤ ꯑꯃ ꯁꯤꯗ ꯂꯥꯛꯏꯕ ꯃꯇꯝꯗ ꯏꯕꯥꯅꯤ ꯆꯠꯈ꯭ꯔꯕꯅꯦꯕ
ꯑꯣꯝ
ꯃꯥꯗꯣ ꯍꯧꯖꯤꯛꯇꯤ ꯀꯣꯂꯦꯖ ꯍꯣꯡꯈ꯭ꯔꯗꯒꯤ
ꯎꯃ ꯇꯦꯟ ꯍꯥꯞ ꯂꯧꯕꯅꯦ ꯕ꯭ꯔꯣꯀꯔꯗꯣ
ꯑ
ꯐꯕ꯭ꯔ
ꯍꯣꯏ ꯇꯥꯏꯌꯦ ꯇꯥꯏꯌꯦ
ꯐꯕ꯭ꯔ ꯍꯥꯏꯕꯔꯦ
ꯑꯣ ꯑꯣ ꯑꯣ ꯍꯨꯛꯀꯔ
ꯎꯝ
ꯍꯨꯛꯀꯥꯔꯗꯗꯤ ꯑꯩꯁꯨ ꯄꯥꯟꯗꯦ
ꯀꯨꯀꯔ ꯊ꯭ꯔꯤ ꯑꯦꯟ ꯍꯥꯐ ꯂꯤꯇꯔ ꯂꯩꯌꯦ ꯍꯥꯏꯕꯅꯦ
ꯑꯣ ꯑꯣ ꯑꯣ ꯅꯣꯏ ꯍꯣꯡꯅꯤ ꯌꯥꯔꯅꯤꯅ ꯑꯗꯨ
ꯑꯣ ꯍ ꯑꯣꯅꯠꯇ꯭ꯔꯁꯨ ꯑꯗꯨ ꯃꯅꯤꯒꯤ ꯌꯥꯅꯕ ꯂꯧꯗꯤ ꯂꯧꯅꯤꯗ
ꯎꯝ
ꯑꯥꯏꯇꯤ ꯇꯥꯡ ꯃꯟ ꯈꯔ꯭ꯦꯕꯥ
ꯑꯧ ꯍꯦꯟꯖꯥꯡ ꯊꯣꯡꯅꯤꯡꯉꯥꯏꯒꯤ
ꯎꯗꯔꯤ ꯈꯜꯂꯒ ꯌꯦ ꯇꯧꯕꯅ
ꯎꯝ ꯕꯤꯁꯥꯟ ꯆꯠꯄꯒꯤꯗꯤ ꯄꯩꯁꯥꯗꯤ ꯌꯥꯝꯗꯤ ꯆꯥꯡꯅꯕꯅꯦꯗ ꯒꯥꯔꯤ ꯆꯠꯄ ꯃꯥꯟꯗꯦ
ꯑꯍ ꯍꯣꯏ ꯒꯥꯔꯤ ꯎꯝ ꯈꯔꯗꯤ ꯅꯛꯏ ꯅꯛꯑꯅ
ꯎꯝ
ꯀꯩꯁꯨ ꯑꯣꯏꯖꯦ ꯑꯗꯨꯝ ꯚꯔꯥꯗꯣ ꯑꯩꯈꯣꯏꯗꯒꯤ ꯆꯠꯂꯒ ꯑꯣꯝ ꯀꯅꯥꯒꯨꯝꯕ ꯂꯧꯔꯅꯤ ꯑꯃ ꯇ ꯆꯠꯂꯒ ꯏ ꯑꯃ ꯑꯃ ꯑꯃꯨꯛꯀ ꯂꯧꯗꯣꯏꯅꯦꯕ ꯑꯗꯨꯒ ꯀꯨꯟꯒꯨꯝꯕꯁꯨ ꯌꯥꯏꯌꯦ ꯅꯠꯇ꯭ꯔꯒ ꯇꯔꯥꯒꯨꯝꯕ ꯂꯧꯔꯛꯇꯁꯨ ꯌꯥꯏꯑꯕ
ꯎꯝ
ꯊꯥꯔꯇꯤ ꯐꯣꯔꯇꯤꯗ ꯑꯗꯨꯝ ꯃꯦꯅꯦꯖ ꯇꯧꯕ ꯌꯥꯏ
ꯍꯣꯏ ꯕꯤꯁꯥꯜꯗꯕꯨꯗꯤ ꯁꯨꯃꯥꯏꯅꯤ ꯇꯥꯎꯗ ꯑꯍꯣꯏꯗꯤ ꯀꯣꯂꯦꯖꯇꯒꯤ ꯆꯠꯄ ꯍꯧꯔ ꯑꯍ ꯂꯥꯛꯄꯒ ꯆꯠꯄꯒꯤ ꯑꯩꯠꯇꯤ ꯃꯥꯜꯂ
ꯑꯣꯝ
ꯑꯗꯨ ꯑꯣꯏꯗꯤ ꯌꯥꯏ
ꯎꯝ ꯄꯣꯠꯁꯨ ꯆꯠꯄ ꯍꯩꯔꯕꯅꯤꯅꯀꯣ
ꯎꯝ
ꯅꯡ ꯍꯟꯂꯛꯄ ꯀꯥꯟ ꯗ ꯍꯣꯏ ꯑꯗꯨ ꯂꯥꯛꯑꯣ ꯑꯩꯏ ꯂꯥꯛꯑꯦ ꯌꯥꯗꯤ ꯐꯗꯤ ꯐꯥꯇꯧ
ꯎꯝ ꯎꯝ ꯍꯌꯦꯡꯉꯁꯤ ꯇ꯭ꯔꯣꯂꯤꯗ ꯊꯥꯡꯉꯒ ꯆꯠꯅꯤꯡꯉꯥꯏꯗ ꯇꯥꯟꯅꯤꯡꯕꯒꯤ
ꯍꯣꯏ ꯑꯣꯏ
ꯎꯝ ꯌꯥꯔꯗꯤ ꯑꯩꯅ ꯑꯗꯨꯝ ꯄꯥꯟꯕ ꯃꯐꯝꯗ ꯑꯗꯨꯝ ꯂꯥꯛꯈꯅꯤ
ꯑꯣꯏ ꯑ ꯀꯣꯂꯦꯖꯁꯦ
ꯎꯝ
ꯄꯥ ꯀ ꯀꯅꯣ ꯃꯅꯨꯡꯗ ꯑꯗꯨꯝ ꯍꯣꯁꯇꯦꯜꯗꯣ ꯁꯦꯝꯃꯤꯟꯅꯕ꯭ꯔꯥ
ꯎꯝ ꯅꯍꯥꯟꯗꯤ ꯂꯩꯃꯤꯟꯅꯕꯅꯦꯕ ꯍꯧꯖꯤꯛꯇꯤ ꯕ꯭ꯂꯣꯛ ꯕ꯭ꯂꯣꯛ ꯇꯣꯉꯥꯟꯗ꯭ꯔꯦ
ꯑꯣ ꯒꯦꯠ ꯒꯦꯠ ꯂꯩꯕ꯭ꯔꯥ ꯕ꯭ꯂꯣꯛ ꯕ꯭ꯂꯣꯛ ꯇꯉꯥꯏꯅ ꯑ
ꯎꯝ ꯅꯨꯄꯤ ꯑꯣꯏꯒꯤꯗꯤ ꯀꯦꯐꯦꯒꯨꯝꯕ ꯈꯔ ꯌꯥꯝꯅ ꯂꯥꯛꯌꯦ ꯍꯣꯁꯄꯤꯇꯥꯜꯒꯨꯝꯕꯁꯨ ꯂꯥꯛꯏ ꯅꯈꯣꯏꯒꯤ ꯁꯥꯏꯠꯇꯗꯤ
ꯑ
ꯑꯨ ꯅꯨꯄꯥ ꯈꯣꯏꯗꯣ ꯋꯤꯟꯇꯔꯗ ꯐꯥꯏꯚ ꯊꯥꯔꯇꯤꯗꯒꯤ ꯁꯤꯛꯁ ꯊꯥꯔꯇꯤ ꯐꯥꯎ ꯆꯪꯍꯜꯂꯦ ꯅꯨꯡꯊꯤꯟꯗ ꯃꯝꯔꯝꯗꯥꯏꯗ ꯑꯗꯨꯒ ꯄꯨꯡ ꯁꯝꯃꯥꯔꯗꯅ ꯄꯨꯡ ꯐꯥꯏꯚ ꯊꯥꯔꯇꯤ ꯇꯨ ꯁꯚꯦꯟ ꯊꯥꯔꯇꯤ ꯁꯥ ꯕꯦꯟꯐꯥꯎ
ꯍ
ꯝ ꯅꯣꯢꯗꯤ ꯅꯨꯄꯥꯈꯣꯏꯒ ꯂꯩꯕꯗꯣ
ꯑꯣ ꯅꯣꯏ ꯄꯨꯂꯁꯨ ꯅꯨꯄꯥꯗꯤ ꯀꯥꯗꯤ ꯀꯥꯏꯀꯣ ꯑꯦ ꯀꯥꯕꯅꯤ ꯀꯥꯕꯅꯦ ꯅꯣꯏ ꯀꯣꯂꯦꯖꯁꯨ ꯅꯨꯄꯥꯒꯨꯝꯕ ꯌꯥꯝꯕ꯭ꯔꯥ
ꯂꯨꯄꯥ ꯍꯣꯏ ꯖꯨꯅꯤꯑꯔ ꯗꯤ ꯌꯝꯃꯦ ꯈ ꯑꯩꯈ ꯑꯣꯏꯔꯃ ꯁ
ꯎꯝ
ꯑꯗꯨꯦ ꯅꯨꯄꯥ ꯂꯥꯛꯇꯗꯅꯦ ꯎꯋꯥ
ꯎꯝ
ꯆꯥꯡꯅ ꯍꯠꯇꯦ ꯋꯥ
ꯎꯝ
ꯎꯝ
ꯅꯣꯏꯁꯨ ꯂꯩꯕꯅꯤ ꯅꯨꯡꯉꯥꯏꯔꯤ ꯅꯨꯡꯉꯥꯏꯔꯝꯅꯤ ꯇꯗꯣ
ꯆꯅꯨꯡꯉꯅꯨꯡꯉ ꯍꯥ ꯎꯔꯦ ꯃꯣꯏ ꯁꯗ ꯑꯇꯩꯁꯤꯡꯁꯨ ꯅꯨꯡꯉꯥꯏꯕ ꯑꯃꯨꯛꯀ ꯍ ꯑ ꯍꯥꯏ ꯍꯁꯅꯤ
ꯎꯝ
ꯑꯩꯁꯨꯅꯅꯨꯡꯉ ꯅꯨꯡꯉꯔ ꯍꯥꯏꯔ ꯌꯦ ꯇ ꯂꯑꯣ ꯆꯥꯕ ꯇꯅꯤꯅꯀꯣ
ꯎꯝ
ꯁꯨ ꯇꯒꯤ ꯊꯕꯛꯔꯤꯗꯤ ꯂꯩꯈ꯭ꯔꯦ ꯇ ꯈꯪ ꯈꯉꯇ ꯌꯥ ꯁ
ꯎꯝ
ꯔꯁꯨ ꯍꯥꯏꯅ
ꯐꯪꯉ ꯀꯗ
ꯎꯝ
ꯅꯣꯏ ꯖꯨꯂꯥꯏ ꯋꯥꯟ ꯍꯦꯛ ꯊꯣꯛꯄꯗꯒꯤ ꯆꯠꯄ ꯍꯧꯔꯅꯤꯀꯣ
ꯍ ꯍꯥꯏ ꯇ ꯑꯗꯨꯗꯤ
ꯎꯝ ꯑꯗꯣ ꯊꯥ ꯀꯌꯥ ꯇꯥꯎꯒꯦꯅ ꯅꯣꯏ ꯍꯣꯁꯄꯤꯇꯥꯜꯗ ꯍꯥꯏꯇꯕ꯭ꯔꯥ
ꯍꯥ ꯅꯅ ꯃꯥꯏ ꯍꯥꯔꯄ
ꯑꯥ
ꯄꯣꯛ ꯄꯊꯣꯛ ꯊꯊꯣꯛ ꯉꯥꯏꯕ ꯄꯤ ꯃ ꯇꯗꯦ ꯀ
ꯎꯝ
ꯃꯣꯏ ꯁꯃꯥꯏ ꯇꯦ
ꯍꯣꯗꯥ ꯍꯣꯏ ꯁꯨꯗꯣꯏ ꯇꯧꯔꯦꯀꯣ
ꯂ ꯇ
ꯎꯝ ꯑ ꯃꯥꯃ
ꯎꯝ
ꯍꯦꯔꯤ ꯅ ꯆꯥꯕꯅ ꯌꯥꯗꯁꯦ
ꯠ ꯆꯕꯣ
ꯍꯥꯥ
ꯑꯆꯥ
ꯆꯠ ꯆꯗ ꯇ ꯍꯥꯏ ꯆꯥ ꯂꯥꯏꯕꯤ
ꯑ ꯇꯥꯖ ꯀꯥꯟꯗ ꯍ ꯆꯥꯕꯅ ꯍ ꯍ ꯑꯗꯨ ꯃꯥꯏ ꯆꯥꯏꯔꯒ ꯂꯩꯕ ꯅ ꯊꯥꯕꯅꯤ
ꯆꯥꯛ ꯉꯔꯥꯡꯁꯨ ꯆꯥꯛ ꯂꯈꯦꯕ
ꯎꯝ
ꯅꯨꯡꯗꯥꯡꯗꯣ ꯑꯗꯨ ꯑꯣꯏꯔꯒ ꯆꯥꯛ ꯆꯥꯔꯒ ꯆꯥꯕ ꯉꯝꯗꯕꯗꯣ
ꯎꯝ
ꯀꯛꯇꯒꯤ ꯊꯟꯕ ꯊꯣꯛꯂꯛꯄꯗꯣ ꯑꯁꯨꯃꯥꯏꯅ ꯑꯣꯏꯌꯦꯕ
ꯎꯝ ꯁꯥꯅ
ꯎꯝ ꯃꯒꯣ
ꯑꯣ
ꯃꯨꯟꯕꯗꯣ ꯐꯖꯅ
ꯑꯣ ꯑꯣꯁꯤ ꯂꯥꯛꯗꯤ
ꯑꯥ
ꯗ ꯑꯗ ꯑ ꯄꯔꯁ ꯄꯊ ꯀ ꯑꯊ ꯇ
ꯅꯪꯒꯤ ꯄꯣꯠꯇꯣ
ꯍꯣꯏ
ꯅꯪꯉ ꯑꯩꯅ ꯑꯗꯨꯝ ꯄꯥꯟꯕꯥ ꯃꯐꯝꯗ ꯂꯥꯏꯕ ꯌꯥꯏ ꯍꯥꯏꯔꯗꯤ ꯑꯗꯨꯗ ꯂꯦꯞꯄ꯭ꯔꯣ ꯂꯥꯏꯅ ꯑꯩ ꯂꯥꯛꯄꯗ ꯑꯗꯨꯝ ꯄꯤꯕꯤꯔꯒꯦ
ꯗ ꯀ ꯍꯥꯏꯕ ꯃꯐꯝꯗꯨꯗ
ꯑꯥꯎ
ꯑꯁ ꯑꯗꯨ ꯃꯐꯝ
ꯅꯠꯇ꯭ꯔꯗꯤ ꯅꯪ ꯄꯥꯔꯁꯦꯜ ꯊꯥꯔꯗꯤꯀꯣ ꯑꯩꯈꯣꯏꯒꯤꯗꯣ ꯎ ꯇꯣꯜ ꯇꯦꯛꯁꯀꯤ ꯄꯩꯁꯥ ꯌꯥꯝ ꯂꯥꯎꯒꯅꯤꯕ ꯅꯪꯒꯤ
ꯍꯥꯎ ꯇꯁ
ꯐꯤ ꯑꯩꯈꯣꯏꯗꯗꯤ ꯒꯥꯔꯤ ꯇꯣꯜ ꯒꯤ ꯂꯥꯏꯌꯦꯕ ꯆꯥꯟꯗꯤꯒꯔ ꯌꯨꯅꯤꯚꯔꯁꯤꯇꯤ ꯃꯅꯥꯛꯇ
ꯎꯝ
ꯑꯗꯨ ꯑꯣꯏꯕ ꯄꯩꯁꯥ ꯃꯌꯥꯝ ꯌꯥꯝ ꯂꯥꯎꯋꯦꯕ ꯑꯗꯨꯗꯒꯤ
ꯑꯠꯇ
ꯎꯝ ꯅꯍꯥꯟꯁꯨ ꯄꯥꯁꯇꯔꯐꯥꯎ ꯑꯩꯈꯣꯏ ꯀꯣꯂꯦꯖ ꯂꯥꯛꯄ ꯅꯨꯃꯤꯠꯇ ꯂ ꯀꯠꯄꯗꯒꯤ ꯁꯦꯚꯦꯟ ꯍꯟꯗ꯭ꯔꯦꯗꯃꯨꯛ ꯍꯥꯏꯥꯏꯕ꯭ꯔꯥ ꯆꯠꯈ꯭ꯔꯦꯅ ꯍꯥꯏꯔꯒ ꯂꯥꯛꯄꯅꯦꯕ ꯑꯗꯨꯗꯗ ꯒꯤ ꯅꯣꯏ ꯆꯔ ꯆꯠꯄꯁꯨ ꯄꯩꯁꯥ ꯌꯥꯝ ꯌꯥꯝꯅ ꯇꯤꯡꯡꯂꯝꯒꯅꯤꯗ ꯑꯁꯤ ꯀꯣꯂꯦꯖꯇꯒꯤ ꯆꯠꯂꯗꯤꯅ ꯁꯨꯃꯥꯏꯅ ꯍꯥꯏꯕꯅꯦꯕ
ꯎꯝ
ꯑꯗꯨꯒ ꯑꯩꯈꯣꯏꯅ ꯑꯥꯗꯒꯤ ꯑꯣꯇꯣ ꯂꯥꯎ ꯂꯧꯔꯒꯗꯤ ꯆꯠꯄꯅꯦꯅ ꯍꯥꯏꯕꯒꯤ ꯑꯁꯇꯣꯒꯤ ꯄꯩꯁꯥ ꯂꯥꯎꯗꯤ ꯌꯥꯗ꯭ꯔꯦ ꯁꯤꯗꯤ ꯅꯪ ꯈ ꯇꯥꯎꯔꯛꯄꯅꯦꯕ ꯑꯗꯨꯒꯤ ꯅꯪꯒꯤ ꯍꯣ ꯇꯦꯜꯒꯤꯤꯄꯔꯁꯦꯜ ꯊꯥꯔꯗꯤ ꯚꯦꯔꯥ ꯀꯥꯗꯅꯤꯕ ꯄꯩꯁꯥ ꯆꯥꯗꯅꯤꯅ
ꯑꯣ ꯍ ꯇꯥꯔꯒ ꯑ ꯑꯗꯨꯅ ꯃꯐꯝ ꯍꯥꯏꯕꯅ ꯀꯩꯁꯨ ꯆꯠꯄꯗꯤ ꯇꯗꯤ ꯇꯟꯕ ꯃꯐꯝ
ꯎꯝ ꯂꯨꯟꯅ ꯈꯪꯗ꯭ꯔꯦ ꯌꯦꯡꯉꯁꯦ
ꯍꯔ ꯐ꯭ꯔ ꯆ
ꯎꯝ ꯑ ꯐꯥꯏꯗꯦ ꯁꯦꯇꯔꯗꯦ ꯁꯟꯗꯦ ꯐ꯭ꯔꯥꯏꯗꯦ ꯑ ꯑꯩꯁꯦ ꯁꯦꯡ ꯍꯥꯏꯔꯗꯤ ꯐ꯭ꯔꯥꯏꯗꯦꯔꯥ ꯁꯇꯔꯗꯦꯔꯒꯨꯝꯕꯅ ꯂꯥꯛꯄꯁꯨ ꯌꯥꯗꯤ ꯌꯥꯕꯅꯦꯕ
ꯎꯝꯝ
ꯑꯗꯨ ꯍꯪꯗꯔꯦ ꯌꯦꯡꯁ
ꯑꯣ ꯑꯗꯨꯗꯤ ꯑꯇꯅ ꯅꯗꯤ ꯀꯦꯗꯁꯨ ꯀꯣ
ꯑꯥ ꯌꯦꯡꯉꯨꯁꯦ ꯀꯔꯤ ꯃꯐꯝꯗ ꯏꯕꯥꯅꯤ ꯌꯥꯒꯦꯔꯥꯗ
ꯎꯝ
ꯂꯥꯛꯄ ꯅꯨꯃꯤꯠꯇ ꯑꯩꯈꯣꯏꯁꯨ ꯄꯨꯡ ꯀꯌꯥꯗꯒꯤ ꯆꯠꯄ ꯍꯧꯒꯦꯔꯥꯁꯨ ꯈꯪꯗꯕꯅꯤꯅ
ꯑꯁꯅ ꯑꯖꯤ ꯈ